ꯍꯜꯂꯣ
ꯌꯦꯁ ꯇꯥꯖꯔꯤꯌꯦ
ꯑ ꯇꯥꯕꯤꯔꯕꯣ
ꯇꯥꯖꯔꯦ ꯇꯥꯖꯔꯦ
ꯑꯁ ꯋꯥꯌꯦ ꯇꯧꯔꯤꯖꯦ
ꯅꯪ ꯋꯥꯏ ꯍꯥꯏꯅꯕ꯭ꯔꯅ ꯑꯩꯉꯣꯟꯗ ꯀꯣꯜ ꯇꯧꯔꯛꯏꯁꯦ
ꯍꯣꯏ ꯅꯉꯣꯟꯗ ꯋꯥꯀꯠꯂꯤꯅꯦ ꯋꯥꯀꯠꯐꯝ ꯋꯥꯀꯠꯐꯝ ꯂꯩꯇ꯭ꯔꯕ ꯍꯥꯏꯗꯣ
ꯑꯦ ꯅꯣꯡꯉꯥꯟꯕꯗꯒꯤ ꯅꯨꯃꯤꯠ ꯇꯥꯕ ꯂꯣꯢꯅꯔꯤꯁꯦ ꯅꯪꯅꯤ ꯀꯥꯢꯌꯣ
ꯑꯍ ꯍꯥ ꯍꯥ ꯍꯥ ꯏꯆꯤꯜꯂꯦ ꯑꯒꯣꯢ ꯇ꯭ꯔꯦ ꯌꯦꯡꯉꯣꯅꯦ ꯏꯁꯤꯕꯨ ꯋꯥꯅꯦꯅ ꯉꯥꯡꯉꯤꯖꯤꯕꯨ ꯍꯔꯍ
ꯑꯦꯍ ꯑꯦꯍ ꯑꯦꯍ ꯅꯨꯄꯥꯅꯒ ꯀꯤꯠꯅꯤ ꯌꯥꯁꯜꯂꯛꯇꯕꯅꯦ
ꯅ ꯄꯥꯔꯦ ꯀꯤꯇꯤꯌꯥ ꯆꯠꯇꯕꯅꯤ ꯅꯃꯥꯅꯦ ꯅꯆꯥꯅ ꯋꯥꯔꯃꯇ ꯐꯖꯥꯅ ꯋꯥꯔꯦꯅꯦ
ꯅꯪ ꯅꯪ ꯅꯨꯄꯥ ꯀꯥꯢꯅꯗ꯭ꯔꯤꯕꯣ
ꯑꯣ ꯌꯥꯔꯦ ꯌꯥꯔꯦ ꯅꯪ ꯑ ꯌꯥꯔꯦ ꯂꯦꯞꯄꯣ ꯂꯦꯞ
ꯅꯠꯇꯦ ꯑꯩꯅ ꯅꯪꯉꯣꯟꯗ ꯑꯩꯅ ꯅꯪꯉꯣꯟꯗ ꯌꯦꯠꯂꯤꯖꯤꯒ ꯍꯥꯢꯔꯗꯤ
ꯑꯩ ꯂꯧꯔꯦ ꯌꯦꯠꯂꯖꯦ ꯀꯔꯥꯏꯗꯩ ꯌꯥꯔꯔꯣꯢ ꯍꯥꯢꯕ
ꯍꯌꯦꯡꯗꯒꯤꯗꯤ ꯁꯪꯉꯔꯣꯢꯌꯦ ꯅꯃꯥꯟꯅꯕꯤꯁꯦ
ꯑꯁ ꯑꯣꯖꯥ ꯑꯣꯢꯒꯤꯗꯧꯔꯕꯅꯤꯅ ꯁꯪꯉꯔꯣꯢꯅꯦ ꯑꯌꯨꯛꯀ ꯅꯨꯡꯗꯥꯡꯒ ꯅꯠꯇꯅ
ꯍꯣꯢ ꯑꯌꯨꯛ ꯍꯥꯢꯖꯦ ꯑꯌꯨꯛꯁꯨ ꯁꯪꯉꯔꯣꯢ ꯀꯩꯁꯨ
ꯍꯣꯢ ꯁꯪꯉꯉꯔꯣꯢ ꯑꯌꯛꯇ ꯀꯩꯁꯨ
ꯑꯌꯨ ꯉꯟꯇꯥ ꯄꯨꯡ ꯃꯉꯥꯗꯩ ꯒꯤꯅ ꯄꯨꯡ ꯃꯉꯥꯗ ꯍꯧꯒꯠꯂꯦꯕ ꯑꯗꯨꯒ ꯃꯉꯥ ꯃꯈꯥꯢꯗ ꯆꯠꯄꯅꯦꯕ ꯑꯩꯗꯣ ꯀꯩ ꯀꯥ ꯇꯧꯔꯒ
ꯎꯝ
ꯑꯗꯨꯒ ꯃꯉꯥ ꯃꯈꯥꯢꯗꯒꯤꯅ ꯇꯔꯦꯠ ꯑ ꯇꯔꯦꯠ ꯐꯥꯎꯕ ꯑꯉꯥꯡ ꯂꯥꯢꯔꯤꯛ ꯇꯥꯛꯄꯤꯔꯝꯃꯅꯤ
ꯑꯗꯨꯗꯨꯒꯠ ꯇꯔꯦꯠꯇ ꯌꯨꯝꯗ ꯍꯜꯂꯛꯑꯅꯤ ꯑꯗꯒꯤ ꯑꯩ ꯏꯁꯥ ꯑꯗꯨꯝ ꯂꯣꯢꯁꯤꯟꯕꯗ ꯄꯨꯡ ꯅꯤꯞ ꯅꯤꯄꯥꯥꯟ ꯃꯈꯥꯢ ꯑꯗꯨ ꯑꯗꯨꯝ ꯇꯥꯔꯅꯤ
ꯑꯗꯣ ꯃꯣꯢꯒꯤ ꯁ꯭ꯀꯨꯜ ꯆꯠꯄꯗꯣ ꯄꯨꯡ ꯃꯥꯄꯟ ꯅꯪꯅꯕ ꯆꯠꯇꯣꯏꯅꯦꯕꯀꯣ
ꯑꯣ
ꯃꯥꯄꯜꯗ ꯑꯦꯁꯦꯝꯕꯜ ꯇꯧꯋꯦ ꯍꯥꯢꯌꯦꯕ
ꯑꯣ ꯑꯣ
ꯑꯗꯨꯗꯨꯅ ꯃꯥꯄꯜ ꯅꯪꯅꯕ ꯆꯠꯂꯅꯤ ꯑꯗꯨꯒ ꯄꯨꯡ ꯑꯃ ꯃꯈꯥꯢꯗ ꯂꯣꯢꯗꯨꯢꯕ
ꯑꯣ ꯉꯟꯇꯥ ꯂꯣꯢꯕ ꯑꯃ ꯃꯈꯥꯢ ꯑꯗꯥꯢꯃꯨꯛ
ꯎꯝ ꯑꯃ ꯃꯈꯥꯢꯗ ꯂꯣꯢꯔꯅꯤ ꯑꯗꯩ ꯌꯨꯝꯗ ꯍꯜꯂꯛꯑꯒ ꯑꯗꯒꯤ ꯁꯪꯉꯅꯤ ꯄꯨꯡ ꯃꯔꯤꯗꯒꯤ ꯑꯃꯨꯛ ꯑꯉꯥꯡ ꯇꯧꯔꯅꯤꯀꯣ ꯑꯗꯨꯒꯤ ꯃꯇꯨꯡꯗꯒꯤꯗꯤ ꯑꯩ ꯁꯪꯉꯅꯤ ꯑꯗꯨꯝ ꯎꯝ ꯎꯝ ꯁꯪꯉꯅꯤ
ꯅꯪꯗꯒꯁꯨ ꯅꯪꯉꯒꯁꯨ ꯐꯪꯉꯛꯑꯅꯤꯗ ꯑꯗꯨꯕꯨꯗꯤ ꯍꯥꯢꯗꯤ
ꯎꯝ
ꯁꯪꯅꯔꯛꯑꯅꯤꯕ ꯑ ꯊꯕꯁꯨ ꯂꯣꯢꯁꯤꯟꯅꯔꯛꯑꯦꯕꯀꯣ
ꯎꯝ ꯁꯪꯅꯔꯛꯑꯅꯤ ꯁꯪꯅꯔꯛꯑꯅꯤ ꯑꯗꯨꯃꯥꯢꯅ ꯂꯝ ꯌꯣꯟ ꯇꯧꯕꯗꯣ ꯏꯕꯦꯡ ꯄꯩꯁꯥ ꯃꯌꯥꯝ ꯃꯌꯥꯝ ꯆꯥꯒ꯭ꯔꯥꯖꯥꯅꯤ ꯈꯪꯉꯦꯗꯅ ꯄꯩꯁꯥ ꯄꯥꯏꯒ꯭ꯔꯥꯄꯣꯠꯅꯤ ꯀꯩꯅꯣ ꯂꯝ ꯌꯣꯟꯕꯗꯣ ꯍꯥꯏꯗꯤ ꯑꯃꯒꯤ ꯑꯣꯠꯇ꯭ꯔꯥ ꯑꯃ ꯂꯧꯕꯤꯔꯒ ꯌꯣꯟꯕꯗꯣ ꯃꯤ ꯑꯃꯗꯒꯤ ꯃꯣꯏꯖꯦ ꯂꯤꯁꯤꯡ ꯌꯥꯡꯈꯩ ꯑꯗꯥꯏ ꯌꯥꯡꯈꯩ ꯂꯥꯛꯑꯝ ꯃꯌꯥꯗꯤ ꯑꯗꯨꯝ ꯆꯥꯔꯤ ꯄꯣꯠꯅꯦ ꯍꯥꯏꯕ
ꯆꯥꯏ ꯆꯥꯏ ꯅꯠꯇ꯭ꯔ ꯃꯣꯏꯅ ꯍꯟ ꯂꯩꯩꯁꯤꯟ ꯊꯝꯃꯒ ꯀꯩꯅꯣ ꯇꯧꯕ ꯑꯗꯣ ꯑꯩ ꯈꯨꯠꯁꯦ ꯌꯥꯝ ꯃꯨꯔꯦ ꯍꯥꯏꯕ ꯀꯃꯥꯏ ꯇꯧꯗꯣꯏꯅꯣ ꯏꯃꯥ ꯑꯩ ꯈꯨꯠꯆꯦ ꯌꯝ
ꯍꯥꯏꯗꯤ ꯑꯗꯨꯃꯥꯏꯅ ꯃꯌꯥꯝ ꯌꯥꯝ ꯆꯥꯕꯅꯤꯅ ꯃꯌꯥꯝ ꯌꯥꯝ ꯄꯥꯏ ꯍꯥꯏꯕ ꯊꯥ ꯑꯝꯗꯒ ꯌꯥꯝ ꯆꯪꯉꯝꯅꯤ ꯌꯥꯝꯁꯤꯠꯇ
ꯃꯣꯏꯗꯤ ꯃꯤꯒꯤ ꯊꯥꯡꯒꯤ ꯇꯣꯂꯣꯞꯇꯣꯅ ꯑꯥ ꯀꯩꯅꯣꯗ ꯅꯣꯡꯃꯗ ꯐꯪꯉꯤꯕꯅꯤ
ꯎꯝ ꯑꯃ ꯅꯨꯄꯤ ꯑꯅꯤ ꯂꯣꯟꯕꯗꯣ
ꯑꯣꯥ
ꯗꯨ ꯗꯨꯃꯥꯏ ꯇꯧꯋꯦ ꯍꯥꯏꯕ
ꯑꯩꯖꯨ ꯔꯤꯁꯦꯞꯁꯟꯅꯤꯁ ꯑꯣꯏꯔꯨꯔꯖꯤꯔ ꯈꯪꯗꯦ
ꯅꯣꯏꯒꯤ ꯃꯃꯥꯡꯒꯤꯗꯨꯗ ꯑꯣꯏꯔꯣ ꯀꯩꯅꯣ
ꯃꯃꯥꯡꯉꯤꯗ
ꯅꯣꯏꯒꯤꯍꯠ ꯃꯃꯥꯡꯒꯤꯗꯨꯗ
ꯎꯝꯝꯝ
ꯅꯣꯏꯒꯤ ꯃꯃꯥꯡꯗ ꯑꯅꯧꯕ ꯑꯃ ꯂꯩꯔꯤꯗꯣ ꯑꯗꯨꯗꯣ ꯔꯤꯁꯦꯞꯁꯅꯤꯁ ꯂꯩꯔꯝꯅꯤꯌꯦ ꯐꯝꯃꯝꯅꯤ ꯀꯩꯅꯣ
ꯐꯝꯃꯝꯅꯤ ꯑꯗꯨꯕꯨꯗꯤ ꯃꯟꯇ꯭ꯔꯤ ꯄꯨꯈꯤ ꯍꯥꯏꯖꯦ ꯅꯍꯟ ꯑꯈꯣꯏ ꯂꯥꯛꯄꯗ ꯐꯥꯎꯕꯗ ꯅꯠꯇ꯭ꯔꯣ
ꯑꯥ ꯂꯝꯕꯤ ꯑꯁꯥꯡꯕꯗꯣ
ꯇꯝꯃꯔꯣꯏ ꯁꯤꯔꯅꯤ ꯈꯔꯒ
ꯍꯣꯏ ꯁ꯭ꯋꯥꯏꯗ ꯑꯩꯇꯦ
ꯅꯍꯥꯟꯒ ꯈꯔ ꯃꯨꯔꯤꯉꯩꯖꯤꯗ
ꯅꯨꯡꯇꯤꯒꯤꯒ ꯆꯠꯂꯗꯤꯒꯌꯣ ꯑꯗꯨꯝ ꯁꯤꯒꯤ ꯅꯣꯏꯒꯤ ꯑꯗꯨ ꯄꯔꯦꯡꯗꯨꯗ ꯂꯩꯗꯤ ꯂꯩꯔꯝꯅꯤꯌꯦ ꯑꯗꯨꯝ ꯊꯤꯗꯅ ꯊꯤꯔꯗꯤ ꯖꯨꯠ ꯆꯥꯕ ꯑꯝꯇ ꯐꯪꯗꯝꯅꯦ
ꯎꯝ
ꯍꯪꯗꯕꯅꯦ ꯍꯥꯏꯕ ꯍꯦꯛꯇ ꯌꯥꯗꯕꯅꯤ
ꯀꯔꯤ
ꯍꯦꯛꯇ ꯌꯥꯗꯕꯅꯦ ꯍꯥꯏꯕ ꯑꯄꯥꯝꯕ ꯖꯒꯥꯗ ꯑꯄꯥꯝꯕ ꯊꯕꯛ ꯈꯛꯇ ꯐꯪꯗꯕꯅꯤ
ꯐꯪꯗꯦ ꯀꯃꯥꯏ ꯐꯪꯗꯣꯔꯤꯒꯦ ꯑꯗꯨꯃꯛ ꯐꯪꯉꯗꯤ ꯑꯩꯈꯣꯏꯁꯦ ꯃꯤ ꯑꯣꯏꯔꯔꯣꯏ ꯂꯥꯏ ꯑꯣꯏꯔꯣꯏꯗ꯭ꯔꯣ
ꯎꯝ
ꯑꯄꯥꯝꯕꯗꯣ ꯑꯄꯥꯝꯕꯗꯣ ꯁꯠ ꯁꯠ ꯐꯪꯉꯗꯤ ꯑꯄꯥꯝꯕꯗꯣ ꯐꯪꯗꯕꯅꯤ ꯑꯗꯨꯏꯅꯤ ꯃꯤꯑꯣꯏꯕ ꯑꯣꯏꯍꯜꯂꯤꯁꯦ
ꯍꯝ ꯀꯔꯤꯒꯤꯅꯣ ꯑꯁ ꯋꯥꯠꯂꯤ
ꯀꯔꯤꯅꯣ ꯀꯩꯗꯧꯔꯒꯦ ꯑꯃꯨꯛ
ꯍꯥ ꯀꯩꯗꯧꯔꯦ ꯍꯥꯏꯅꯣ ꯃꯥꯜꯂꯦ ꯍꯥꯏꯔ
ꯀꯩꯅꯣ
ꯅꯠꯇꯦ ꯁꯣ ꯅꯥꯀꯟꯗ ꯀꯩꯅꯣꯝ ꯍꯥꯏꯅꯕ꯫
ꯑꯩꯁꯦ ꯏꯔꯨꯖꯒꯦ ꯈꯟꯕꯅꯦ ꯏꯔꯨꯖꯗ꯭ꯔꯦ
ꯇꯟꯖꯜꯂꯛꯏꯔꯣ
ꯎꯝ
ꯈꯪꯉꯦ ꯅꯪ ꯖꯨꯝ ꯇꯟꯖꯜꯂꯛꯑꯒ ꯃꯨꯟꯗꯔꯛꯑ ꯀꯥꯟꯗ ꯐꯝ ꯊꯥꯔꯒ ꯇꯨꯝꯒꯤꯗꯣꯏꯅꯦ
ꯑꯩ ꯉꯁꯥꯏ ꯆꯥꯛ ꯆꯥ ꯇꯣꯛꯄꯗꯒꯤ ꯐꯃꯨꯡꯖꯤꯗ ꯃꯊꯛ ꯃꯊꯛꯀ ꯃꯈꯥꯒ ꯃꯊꯛꯀ ꯃꯈꯥꯒ ꯑꯣꯜ ꯂꯩ ꯑꯩꯒꯤ ꯔꯨꯝꯃꯦꯠꯁꯨ ꯂꯩꯇꯦꯀꯣ
ꯀꯥꯏ ꯆꯠꯒꯤꯕ
ꯃꯈꯥ ꯀꯨꯝꯒꯤꯕꯅꯦ ꯃꯈꯥꯗ ꯑꯩꯕꯨꯗꯤ ꯖꯤꯗ ꯅꯠꯇꯦ ꯑꯗꯨꯝ ꯃꯈꯥ ꯃꯈꯥꯏ ꯄꯥꯔꯇꯤꯒ ꯑꯩꯕꯨꯗꯤ ꯁꯤꯗ ꯋꯥꯔꯤ ꯁꯥꯟꯅꯕꯅꯤꯅ ꯑꯗꯨꯝ ꯂꯩꯕꯗꯣ ꯉꯝꯕ ꯃꯥꯗ
ꯎꯝ
ꯑꯗꯨꯝ ꯀꯥꯗ ꯂꯩꯕꯗꯣ ꯋꯥꯗꯤ ꯋꯥꯏꯌꯦꯕ ꯑꯩ ꯀꯦꯝ ꯇꯧꯗꯕꯤ ꯂꯩꯕꯖꯦ ꯑꯩꯖꯨ ꯋꯥꯏꯌꯦꯕ ꯃꯥ ꯑꯩꯖꯨ ꯀꯨꯝꯅꯤꯕ ꯑꯩꯅ ꯋꯥꯔꯤ ꯁꯥꯟꯅꯕꯁꯤꯗ ꯀꯨꯝꯗꯕ ꯋꯥꯅꯤꯗ ꯊꯕꯛ ꯆꯤꯟꯕꯁꯤꯗꯀꯣ ꯅꯃꯥꯟꯅꯕꯤꯁꯤꯅ
ꯅꯣꯏ ꯊꯕꯛ ꯆꯤꯟꯕꯖꯤꯗ ꯀꯨꯝꯅꯤꯡꯗꯕ ꯅꯠꯇ꯭ꯔꯥ
ꯍꯣ ꯍꯣꯏ ꯑꯩ ꯀꯨꯝꯅꯤꯡꯗꯦ
ꯀꯨꯝꯃꯨꯔꯅꯣ ꯀꯨꯝꯅꯤꯡꯗ꯭ꯔꯕꯅꯤꯅ
ꯀꯨꯝꯃꯨꯔ ꯀꯩꯗꯧꯔꯨꯅꯤ
ꯃꯥꯅꯤ ꯀꯨꯝꯃꯨꯔ ꯀꯩꯗꯧꯔꯨꯅꯤ ꯑꯩꯖꯦ ꯕꯦꯛꯁꯨ ꯁꯨꯒꯗꯕꯅꯤ
ꯎꯝ
ꯍꯌꯦꯡꯗꯤ ꯁꯨꯗꯣꯛꯑꯝꯃꯒꯦ ꯑꯌꯨꯛꯇ
ꯑꯦ ꯑꯗꯣ ꯃꯣꯏ ꯁ꯭ꯀꯨꯜꯗ ꯁꯥꯇ꯭ꯔ ꯀꯌꯥꯕꯨ ꯄꯨꯟꯅ ꯂꯩꯒꯦ
ꯄꯨꯟꯅꯗꯤ ꯈꯪꯗꯤꯌꯦ ꯀ꯭ꯂꯥꯁ ꯑꯃꯃꯝꯗ ꯀꯨꯟꯊ꯭ꯔꯥꯃꯨꯛ ꯍꯥꯏꯕꯗꯣ ꯑꯩꯅꯥ
ꯎꯝ
ꯑꯗꯣ ꯑꯗꯨꯃꯥꯏꯅꯗꯤ ꯂꯩ ꯍꯥꯏꯕꯅꯦ ꯑꯗꯣ ꯈꯪꯗꯦ ꯄꯨꯟꯅꯗꯤ ꯈꯪꯗꯦꯗ ꯀꯩꯁꯨ
ꯑꯗꯣ ꯑꯩꯅ ꯍꯥꯏꯕꯗꯣ ꯍꯪꯉꯛꯑꯣ ꯍꯥꯏꯕꯗꯣ
ꯍꯪꯉꯛꯀꯦ ꯍꯪꯉꯛꯀꯦ ꯅꯪꯒꯤꯗꯃꯛꯇ ꯑꯩ ꯍꯪꯉꯛꯀꯟ ꯃꯣꯏꯒꯤꯖꯦ ꯉꯝꯅꯤ ꯑꯩ ꯈꯔꯗ ꯌꯥꯎꯈꯤꯒꯦꯁꯦ ꯅꯣꯡ ꯅꯤꯅꯤꯇ ꯌꯥꯎꯒꯤꯒꯦ
ꯉꯝꯖꯨ ꯉꯝꯃꯣꯏꯗꯕ ꯅꯁꯛꯇꯨꯒ
ꯑꯣꯖꯥ ꯑꯃꯖꯨ ꯃꯃꯥꯡꯗ ꯇꯣꯛꯄꯒꯤ ꯍꯥꯡꯉꯒ ꯂꯩꯕꯅꯦꯕꯀꯣ ꯃꯣꯏꯒꯤꯖꯦ
ꯎꯝ
ꯑꯗꯨꯀꯥꯟꯗ ꯍꯟꯗꯛꯁꯨ ꯑꯃꯨꯛ ꯑꯣꯖꯥ ꯑꯃ ꯇꯣꯛꯂꯛꯄꯒꯤꯅꯦꯕ ꯑꯣꯖꯥ ꯑꯅꯤꯅꯦꯕ ꯍꯥꯡꯉꯤꯖꯦ ꯈꯪꯕ꯭ꯔꯥ ꯒ꯭ꯌꯥꯟ ꯇꯥꯕ꯭ꯔꯥ ꯑꯗꯨꯏꯗꯤ ꯑꯣꯖꯥ ꯑꯅꯤꯖꯤꯒꯤ ꯑꯣꯖꯥ ꯑꯅꯤꯖꯤꯒꯤ ꯐꯨꯛꯀꯠꯂꯛꯄꯗ ꯑꯣꯖꯥ ꯃꯌꯥꯝꯖꯤꯗꯤ ꯍꯥ ꯐꯦ ꯍꯥꯏꯔꯕꯗꯣ
ꯑꯥ
ꯑꯗꯨꯗꯨꯒꯤꯅꯦꯕ ꯃꯣꯏꯅ ꯑꯣꯖꯥ ꯑꯃ ꯊꯤꯔꯛꯏꯖꯦ ꯈꯪꯕ꯭ꯔꯥ?
ꯀꯥꯏꯗꯅꯣ ꯋꯥꯔꯛꯀꯅꯤꯌꯦ ꯍꯥꯏꯗꯤ ꯁꯕꯖꯦꯛꯇꯣ꯫
ꯎꯝ ꯍꯥꯏꯗꯤ ꯃꯤꯅ ꯃꯤꯅ ꯇꯥꯛꯑꯝꯕꯗꯨꯖꯨ ꯃꯥꯅ ꯃꯈꯥ ꯆꯠꯊꯔ ꯇꯥꯛꯎ ꯌꯥꯄꯣꯟꯇꯦꯗꯅ꯫
ꯎꯝ ꯎꯝ ꯑꯗꯣ ꯑꯩꯖꯨ ꯗꯨꯝ ꯍꯥꯏꯗꯤ ꯀꯩꯅꯣ ꯇꯧꯕ ꯇꯧꯅꯤꯡꯕꯩ ꯋꯥꯅꯤꯗꯥ ꯫ ꯅꯪ ꯊꯕꯛ ꯂꯩꯇꯦꯗꯅ꯫
ꯂꯩꯇꯦ ꯑꯦꯛꯁꯄꯔꯤꯌꯦꯟꯁ ꯇꯥꯟꯕꯗꯤ ꯀꯦꯝ ꯀꯥꯏꯗꯦꯗ꯫
ꯑꯗꯨꯗꯨꯒꯤꯅꯤꯗ ꯑꯩꯅ ꯑꯗꯨꯝ ꯆꯨꯝꯅ ꯑꯗꯨꯝ ꯄꯨꯟ ꯄꯨꯟꯁꯤꯒꯤ ꯇꯧꯒꯦ ꯈꯟꯗ꯭ꯔꯁꯨ ꯑꯁ ꯑꯁ ꯋꯥꯔꯤꯁꯦ ꯎꯝ꯫
ꯍꯣꯏꯅꯦ ꯑꯗꯨꯝ ꯆꯍꯤ ꯑꯃ ꯀꯩꯑꯃ ꯆꯍꯤ ꯑꯃ ꯑꯅꯤ ꯑꯗꯨꯝ ꯇꯧꯕ ꯌꯥꯏ ꯀꯩꯁꯨ ꯀꯥꯏꯗꯦ
ꯎꯝ ꯑꯗꯣ ꯑꯩꯒꯤ ꯑꯦꯀꯥꯎꯟꯁꯦ ꯑꯩ ꯄ꯭ꯔꯤꯃꯤꯌꯝ ꯂꯥꯛꯑꯦ ꯍꯥꯏꯁꯦ ꯀꯃꯥꯏꯅ ꯈꯪꯗꯣꯏꯅꯣ꯫
ꯀꯩꯗꯅꯣ꯫
ꯑ ꯁꯄꯣꯇꯤꯐꯥꯏꯗ꯫
ꯑꯗꯨꯝ ꯑꯦꯗꯚꯔꯇꯥꯏꯁ ꯂꯥꯛꯇꯇꯥꯔꯗꯤ ꯈꯪꯉꯅꯤꯌꯦ ꯑꯦꯗꯁ ꯀꯨꯝꯕ ꯂꯥꯛꯇ꯭ꯔꯗꯤ꯫ ꯍꯥꯥꯞꯄꯕꯣ ꯅꯪ꯫ ꯑꯃꯗꯨꯗ ꯎꯝ ꯍꯨꯝ ꯑꯩꯁꯨ ꯃꯥꯜꯂꯕ ꯃꯥꯒꯤ__ ꯃꯌꯥꯝꯗꯨꯗ꯫
ꯑꯥ ꯃꯥꯒꯤ ꯃꯥꯒꯤ ꯊꯥꯒꯠꯄꯗꯨꯗ ꯐꯤꯐꯇꯤ ꯈꯛꯇꯪ ꯑꯣꯏꯕꯗꯨꯗ꯫ ꯊꯥ ꯑꯅꯤꯁꯨ ꯑꯣꯏ ꯑꯗꯨꯗ ꯍꯣꯡꯉꯦꯅ ꯍꯥꯞꯆꯤꯟꯕꯅꯤꯗ ꯑꯦꯗꯁꯇꯣ ꯇꯥꯅꯤꯡꯗꯦꯅ꯫
ꯎꯝ ꯑꯩꯗꯤ ꯑꯗꯨꯗꯒꯤ ꯑꯗꯨꯝ ꯏꯁꯩ ꯇꯥꯗꯕꯅꯤꯅ꯫
ꯍꯣꯏ
ꯇꯧꯗ꯭ꯔꯥꯁꯨ ꯌꯥꯔꯅꯤ ꯇꯧꯗ꯭ꯔꯦ꯫ ꯇꯧꯗ꯭ꯔꯦ ꯑꯩꯗꯤ ꯇꯧꯗ꯭ꯔꯦ꯫
ꯑꯩ ꯇꯨꯌꯦꯜꯞ ꯐꯣꯂꯣꯋꯤꯡꯒ ꯂꯩ ꯍꯥꯏꯕ ꯀꯅꯥ ꯀꯅꯥ ꯐꯣꯂꯣ ꯇꯧꯔꯤꯅꯣ ꯈꯪꯗꯦ ꯑꯩꯁꯨ꯫
ꯀꯩꯗꯅꯣ ꯍꯥꯏꯖꯦ꯫
ꯑꯩꯅ ꯇꯨꯋꯦꯜꯞ ꯐꯣꯂꯣꯋꯤꯡ ꯇꯧꯋꯦ ꯍꯥꯏꯕ ꯂꯧꯊꯣꯛꯀ__
ꯁꯄꯣꯇꯤꯐꯥꯏ ꯗꯔꯕꯥ
ꯍꯣꯏ ꯍꯣꯏ ꯍꯣꯏ ꯍꯣꯏ꯫
ꯁꯤꯡꯒꯔꯗ ꯇꯧꯋꯦ ꯑꯣꯏꯔꯝꯅꯤ ꯅꯪꯅ꯫
ꯑ ꯃꯥꯅꯦ ꯑꯩꯒꯤ ꯕꯤ ꯇꯤ ꯑꯦꯁ ꯇ꯫
ꯎꯝ ꯅꯪꯒꯤ ꯕꯤ ꯇꯤ ꯑꯦꯁ ꯇ꯫
ꯎꯝ
ꯑꯗꯨꯒꯗꯣ ꯑꯩ ꯕꯥꯏꯗ ꯀꯨꯏꯔꯝꯅꯤꯅ ꯈꯪꯗ꯭ꯔꯦꯗ ꯑꯝꯇ ꯀꯩ ꯀꯩ ꯌꯥꯎꯋꯦ ꯍꯥꯏꯕꯒ꯫ ꯑꯩꯒꯤ ꯃꯤꯠꯁꯦ ꯇꯨꯝꯅꯤꯡꯕꯤ ꯍꯧꯔꯦ꯫
ꯇꯨꯝꯅꯤꯡꯕꯤ ꯍꯧꯔꯦ ꯅ꯫
ꯎꯝ ꯑꯩ ꯐꯣꯟ ꯌꯦꯡꯃꯟꯗꯅ ꯑꯩ ꯀꯣꯛ ꯆꯤꯛꯑꯕꯅꯤ ꯉꯁꯥꯏꯗꯒꯤ ꯔꯤꯜꯁ ꯑꯣꯠ___ ꯄ ꯌꯥꯕ ꯑꯣꯠꯂꯝꯃꯥꯕꯅꯦ ꯑꯩꯖꯦ꯫
ꯑꯁꯤ ꯀꯃꯥꯏꯅ ꯈꯪꯗꯣꯏꯅꯣ ꯑꯩꯁꯦ ꯄ꯭ꯔꯤꯃꯤꯌꯝ ꯐꯪꯉꯦ ꯍꯥꯏꯁꯦ꯫
ꯅꯪ ꯑꯦꯗꯁ ꯂꯥꯛꯇ꯭ꯔꯥꯗꯤ ꯈꯪꯉꯅꯤ ꯍꯥꯏꯔꯒꯕꯨ ꯏꯁꯩ ꯊꯥꯔ ꯌꯦꯡꯉꯕꯣ꯫
ꯏꯁꯩ ꯊꯥꯔꯒ ꯌꯦꯡꯗꯦ ꯀꯃꯥꯏꯅ ꯊꯥꯗꯣꯏꯔꯤꯒꯦ ꯅꯪ ꯉꯥꯎꯁꯤꯟꯅꯩ ꯍꯦ꯫
ꯍꯣꯔꯦꯟ ꯌꯦꯡꯉꯣ ꯊꯥꯔꯀꯥꯟꯗ ꯑꯦꯗꯁ ꯂꯥꯛꯇꯥꯔꯗꯤ ꯀꯝꯄ꯭ꯂꯦꯟ ꯇꯧꯔꯣ꯫ ꯂꯥꯛꯇ꯭ꯔꯥꯒꯗꯤ ꯑꯗꯨꯝ ꯈꯪꯕ ꯂꯥꯛꯇ꯭ꯔꯒꯗꯤ ꯑꯗꯨꯝ ꯌꯥꯔꯦ
ꯂꯥꯛꯇ꯭ꯔꯥꯒꯅ ꯑꯗꯨ ꯌꯦꯡ ꯇꯥꯔꯦ꯫ ꯑꯩꯁꯦ____ ꯎꯝꯍꯝ
ꯅꯪꯁꯦ ꯀꯗꯧꯔꯕ꯫
ꯑꯩꯠꯇꯤꯟ ꯁꯨꯍꯟꯗꯕ ꯌꯥꯗꯕ ꯈꯪꯉꯕ ꯑꯗꯨꯗꯨꯒꯤ꯫
ꯎꯝ
ꯎꯝ
ꯏ
ꯏꯁꯇꯤ ꯀꯩꯅꯣ ꯎꯁ ꯍꯥꯏꯋꯣ ꯑꯗꯨꯗꯤ꯫
ꯏꯌꯤꯁ ꯇꯗꯤ ꯏꯁꯁ
ꯅ ꯁꯛꯇꯨꯒ ꯐꯣꯟꯖꯤꯖꯨ ꯄꯥꯏꯔꯤꯕ ꯍꯥꯏꯗꯨꯅꯤ ꯇꯧ ꯑꯩ ꯕꯤꯕꯨꯂꯥ ꯆꯨꯈꯠꯂꯛꯑꯦ ꯏꯁꯥꯖꯦꯀꯣ ꯃꯄꯥꯟ ꯁꯨꯡꯊꯣꯛ ꯊꯣꯛꯇꯕꯩ ꯉꯔꯥꯡꯗꯒꯤ ꯃꯄꯥꯟ ꯁꯨꯡꯊꯣꯛ ꯊꯣꯛꯇ꯭ꯔꯦ ꯑꯩ ꯃꯄꯥꯟ ꯁꯨꯡ ꯊꯣꯛ ꯊꯣꯛꯇ꯭ꯔꯤ ꯑꯁꯤ ꯃꯈꯥꯁꯤꯐꯥꯎ ꯁꯨꯛꯀꯨꯝꯀꯨꯝ ꯃꯈꯥꯖꯤꯕꯥꯎ ꯀꯨꯝꯗ꯭ꯔꯦ ꯀꯥꯁꯤꯒ ꯁꯤꯒꯤ ꯋꯥꯁꯔꯨꯝꯖꯤ ꯒ ꯑꯅꯤꯖꯤ ꯈꯛꯇꯅꯦ ꯑꯩꯅ ꯆꯠꯂꯒ ꯂꯩꯔꯤꯖꯦ ꯉꯔꯥꯡ ꯅꯍꯥꯟ ꯆꯪꯕꯗꯒꯤ
ꯕꯦꯂꯦꯟꯗꯥꯗꯨꯗ ꯊꯣꯛꯑꯒ ꯆꯣꯡꯗꯒꯣ ꯃꯈꯥꯗꯨꯗ
ꯆꯠꯂꯣ ꯍꯣ ꯑꯥꯗ ꯅꯁꯛꯇꯨꯒ ꯑꯣꯏꯗꯧꯕ ꯋꯥ ꯈꯔ ꯉꯥꯡꯉꯨ ꯍꯌꯦꯡꯗꯤ ꯀꯣꯛꯀꯖꯤ ꯏꯔꯨ ꯖꯠꯊꯣꯛꯑꯒ ꯃꯥꯏꯊꯣꯛꯑꯒ ꯒ꯭ꯌꯥꯟ ꯇꯥꯅ ꯑꯝꯇ ꯂꯩꯒꯦ
ꯍꯤ ꯍꯤ ꯍꯤ ꯇꯨꯀꯠꯆꯩ ꯌꯥꯝꯅ
ꯆꯠꯂꯣ ꯍꯦ ꯀꯔꯤꯅꯣ ꯇꯨꯀꯠꯆꯩ ꯌꯥꯝꯅ ꯀꯥꯏꯅ ꯑꯩ ꯊꯝꯃꯒꯦ ꯎꯝ